ꯍꯜꯂꯣ ꯕꯥꯏ ꯍꯥꯎ ꯕꯥꯏ ꯀꯩꯇꯧꯔꯤꯒꯦ
ꯁꯨꯝ ꯐꯝꯃꯤꯗꯕꯚꯥꯏ ꯍꯥꯡꯆꯤꯜ ꯂꯥꯡꯕ ꯑꯣꯏꯅ
ꯑ ꯑꯁ ꯁꯨꯝ ꯆꯥꯛ ꯇꯣꯛꯗ ꯉꯥꯏꯔꯤꯅ ꯅꯨꯡꯁꯤꯠ ꯆꯥꯕ ꯑꯩꯁ ꯆꯥꯛ ꯆꯥꯕ ꯂꯣꯏꯔꯒ ꯑꯗꯨꯅ ꯕꯦꯁꯅꯤ ꯀꯩꯅꯣ
ꯎꯝ
ꯎꯝ ꯑꯁ ꯍꯩꯖꯥꯡ ꯆꯥꯒꯦ ꯑꯩꯔꯣ
ꯑ
ꯗꯤ ꯑꯁ ꯀꯩꯗꯧꯒꯦ ꯑ ꯀꯥꯎꯔꯦꯅꯦ ꯏꯟꯁꯥꯡꯗꯁꯨ ꯑꯂꯨ ꯑꯂꯨ ꯁꯥꯏ
ꯑꯣ
ꯑꯥꯂꯨ ꯐ꯭ꯔꯥꯏ ꯆꯥꯏ ꯑꯗꯨꯒ ꯑꯌꯨꯛꯀꯤ ꯀꯩ ꯑꯁ ꯀꯥꯡꯁꯣꯏ ꯑꯌꯨꯛꯀꯤ ꯀꯥꯡꯁꯣꯏ ꯑꯗꯨ ꯆꯥꯏꯔꯦ ꯕꯥꯏ
ꯑꯁꯥꯕ ꯃꯇꯝꯗꯗꯤ ꯑꯗꯨꯝ ꯀꯥꯡꯁꯣꯏꯒꯨꯝꯕ ꯆꯝꯅ ꯆꯥꯕꯁꯨ ꯍꯥꯎꯋꯅꯤꯗ
ꯑꯩꯁ ꯁꯥ ꯆꯔꯗꯤ ꯍꯦꯟꯅ ꯁꯥꯏ ꯀꯩꯅꯣ ꯊꯥꯎ ꯅꯨꯡ ꯆꯥꯕꯁꯦ ꯌꯥꯝ ꯁꯒꯥꯂꯦ ꯑ ꯪ ꯁꯧꯒ꯭ꯔꯤ ꯑꯁ ꯁꯧꯒ꯭ꯔꯤ ꯐꯪꯕꯔꯣ ꯑꯗꯣꯝꯗꯤ ꯈꯪꯗꯦ ꯐꯪꯗꯤ ꯐꯪꯉꯕꯅꯤ ꯗꯨꯀꯥꯟ ꯑꯁꯨ ꯌꯥꯝ ꯂꯩꯔꯤ ꯑꯗꯨꯅꯦ ꯑꯁ ꯁꯥꯕꯨꯗꯤ ꯁꯧꯒꯤ ꯆ ꯅꯨꯡꯉꯥꯏꯍꯦ
ꯎꯝ ꯁꯥꯎꯕꯅꯤꯍꯦ ꯁꯧꯈ꯭ꯔꯤ
ꯁꯪꯖꯤ ꯍꯥꯎꯋꯤ ꯅꯍꯥꯟ ꯑꯩ ꯂꯥꯛꯄꯗꯣ ꯑꯃꯨꯛ ꯆꯥꯏꯕ ꯑꯁ ꯌꯥꯝ ꯍꯥꯑꯣꯟ ꯆꯒꯤꯕ ꯋꯥꯅꯤ
ꯁꯧꯒ꯭ꯔꯤꯕꯨ ꯌꯨꯝꯗ ꯁꯧꯒ꯭ꯔꯤ ꯉꯥꯛꯇ ꯑꯃꯨꯛ ꯆꯥꯔꯨꯗꯣꯔꯕꯅꯤ ꯍꯦꯛ ꯊꯣꯛꯄꯒ
ꯑꯗꯨꯅꯦ ꯌꯨꯝꯕꯨ ꯌꯧꯔꯗꯤ ꯑꯁ ꯄꯦꯟꯗꯤ ꯄꯦꯟꯕꯅꯦ ꯌꯨꯝꯕꯨ ꯌꯧꯔꯗꯤ ꯏꯟꯖꯥꯡ ꯁꯤꯗꯒ ꯑꯗꯨ ꯆꯥꯅꯤꯡꯉꯦꯒ ꯍꯥꯏꯕꯁꯦ ꯌꯨꯝ ꯌꯧꯔꯒꯅ ꯆꯥꯅꯤꯡꯗ꯭ꯔꯦ ꯍꯪꯒꯥꯝ ꯆꯥ ꯍꯧꯔꯕ ꯍꯪꯒꯥꯝꯗꯅꯤ ꯆꯥꯔꯛꯇꯣꯏꯁꯦ ꯑꯗꯨꯅꯤ ꯑꯁ ꯁꯤꯔꯤ ꯁꯤꯖꯟ ꯁꯤꯖꯟꯒꯤ ꯄꯣꯠꯇꯣ ꯑꯁ ꯄꯦꯜꯂꯤꯍ ꯍꯧꯔꯝꯗꯥꯏ ꯈꯥ ꯍꯥꯎꯋꯦꯍꯥ ꯍꯣꯏ ꯍꯣꯏ ꯍꯧꯔꯛꯄꯒꯤ ꯈꯤꯇꯪ ꯆꯥꯕ ꯍꯧꯔꯛꯄꯗꯣ ꯍꯥꯎꯋꯦ ꯑꯌꯨꯛ ꯅꯠꯇ꯭ꯔꯒ ꯅꯨꯡꯗꯥꯡ ꯁꯣꯏꯔꯛꯇ꯭ꯔꯗꯤ ꯍꯥꯎꯅꯤꯡ ꯑꯁ ꯍꯟꯗꯛꯀꯤ ꯑꯗꯥꯏꯅꯒ ꯇꯧꯔꯗꯤ ꯗꯥꯏꯔꯦꯛ ꯃꯄꯥꯟꯗ ꯆꯥꯕ ꯆꯠꯀꯅꯤ ꯀꯥꯏ ꯇꯧꯔꯛꯀꯅꯤ ꯍꯧꯖꯤꯛ
ꯈꯨꯟꯗ ꯐꯝꯕꯒ ꯅꯨꯡꯉꯥꯏꯕꯅꯤ
ꯈꯨꯟꯗꯗꯤ ꯑꯦ ꯅꯣꯏ ꯂꯥꯛꯑꯣꯍꯦ ꯈꯨꯟꯗ ꯐꯝꯖ ꯀꯩꯅꯣ
ꯌꯥꯏꯌꯦ ꯌꯥꯏ
ꯈꯨꯟꯗꯗꯤ ꯑꯃꯨꯛ ꯐꯝꯁꯤ ꯀꯛꯆꯤꯡ ꯂꯣꯝꯗ ꯂꯩ ꯅꯠꯇ꯭ꯔꯣ ꯂꯩꯕꯅꯦ ꯑꯁ ꯑ ꯑꯗꯨꯗꯤ ꯌꯥ ꯑ ꯀꯛꯆꯤꯡꯂꯣꯝꯒꯤꯗꯤ ꯈꯪꯗꯦ ꯀꯌꯥ ꯅꯨꯡꯉꯥꯏꯗꯧ ꯃꯥꯟꯗꯦ ꯑꯩꯈꯣꯏꯔꯣꯝꯗ ꯄꯥꯏꯈꯠꯂꯛꯑꯗꯝꯅꯤ ꯑꯩꯈꯣꯂꯣꯝ ꯂꯥꯛꯑꯣ ꯈꯨꯟꯗ ꯈꯔ ꯇꯧꯔꯨ ꯅꯨꯡꯉꯥꯏ ꯑꯩꯁ ꯂꯥꯏꯟꯗꯤ ꯈꯔ ꯂꯩꯔꯝꯕꯅꯦ ꯑꯩ ꯃꯅꯤꯄꯨꯔ ꯂꯩꯔꯝꯕꯗꯣ
ꯑꯥ
ꯀꯨꯏꯔꯦ ꯍꯣꯏꯗ ꯊꯣꯛꯄꯨ ꯊꯣꯛꯑꯗꯤ ꯀꯩꯅꯣ ꯑꯗꯨꯝ ꯂꯩꯔ ꯂꯩꯔꯗꯧꯕ ꯄꯣꯠꯅꯤꯗ
ꯑꯦ
ꯑꯁ ꯑꯩꯈꯣꯏꯒꯤ ꯐꯦꯟ ꯐꯦꯟ ꯐꯦꯟꯗ ꯑꯗꯨꯝ ꯍꯤꯡ ꯂꯩ ꯐꯦꯟꯒ ꯀꯨꯂꯔ
ꯑꯣꯝ
ꯑꯩ ꯅꯣꯏ ꯀꯣꯏꯗꯤ ꯐꯦꯟꯒ ꯊꯥꯕꯁꯤ ꯀꯔꯤꯝ ꯀꯥꯟꯅꯗꯦ ꯍꯣꯏ ꯑꯦ ꯅꯣꯏ ꯍꯧꯖꯤꯛꯇꯤ ꯍꯣꯡꯈ꯭ꯔꯗꯕꯅꯤꯅ ꯀꯥꯏꯗꯦ ꯍꯣꯡꯗ꯭ꯔꯗꯤ ꯀꯨꯂꯔ ꯂꯩꯕ ꯂꯩꯗꯕꯅꯦ ꯁꯤ
ꯃꯥꯅꯦ ꯃꯥꯅꯦ
ꯍꯣꯏ ꯑꯁ ꯀꯨꯂꯔꯁꯨ ꯏꯪꯕꯅꯦꯍꯦ ꯏꯁꯤꯡ ꯐꯖꯅ ꯍꯥꯞꯄꯗꯤ ꯏꯁꯤꯡ ꯑꯌꯤꯡꯕꯗꯣ ꯐꯅ ꯍꯥꯞꯆꯤꯜꯂꯒ ꯑꯁ ꯑꯗꯨꯗꯤ ꯏꯪꯕꯅꯦꯍꯦ ꯑꯗꯨꯗ ꯀꯥ ꯈꯨꯂꯩꯁꯦ ꯎꯝ ꯀꯨꯂꯔ ꯊꯥꯐꯝꯁꯨ ꯏꯆꯥ ꯆꯥꯗꯕ ꯑꯗꯨꯅꯦ ꯑꯁ ꯀꯨꯂꯔ ꯑꯗꯨꯅꯦ ꯑꯁ ꯍꯣꯏꯅꯦ ꯀꯨꯂꯔ ꯊꯝꯐꯝꯁꯨ ꯆꯥꯗꯦ ꯊꯝꯐꯝꯁꯨ ꯌꯥꯝ ꯅꯥꯇꯩꯩ ꯆꯥꯗꯦꯕ ꯑꯗꯨꯅꯦ ꯍꯣꯏ ꯑꯁ ꯀꯥꯆꯤꯟꯅ ꯂꯩ ꯑꯁ ꯌꯥꯔꯣꯏꯍꯦ ꯀꯨꯂꯔ ꯊꯝꯕꯗꯣ ꯌꯥꯔꯣꯏꯕ ꯐꯔꯛ ꯏꯇꯥ ꯇꯥꯅꯦꯕ ꯍꯣꯏ ꯑꯁ ꯑꯗꯨꯗꯨ ꯅꯣꯏ ꯔꯨꯝꯗꯨ ꯃꯄꯨꯕꯨ ꯍꯣꯡꯗꯣꯛꯑꯣ ꯍꯥꯏꯌꯨ ꯀꯩꯅꯣ ꯔꯨꯝ ꯅꯠꯇꯕ ꯀꯩꯅꯣꯝꯃ ꯁꯥꯎ ꯁꯤꯗ ꯃꯤ ꯂꯩꯕ ꯌꯥꯔꯣꯏ ꯍꯥꯏꯔꯝꯃꯣ
ꯑꯗꯨꯅꯤ ꯀꯥꯏꯗꯩ ꯁꯤꯗ ꯃꯤ ꯊꯝꯕ ꯌꯥꯔꯣꯏꯗꯕ ꯃꯥꯁꯨ ꯍꯦꯃꯜꯜꯂꯤ
ꯑꯁ ꯑꯩꯁꯨ ꯄꯪꯇꯧ ꯇꯧꯋꯦ ꯄꯩꯁꯥ ꯐꯪꯅꯤ ꯍꯥꯏꯗꯤ ꯄꯪꯂꯩ ꯂꯩ ꯍꯥꯏꯥꯕꯗꯣ ꯑꯁ ꯍꯣꯏ
ꯁꯥꯕꯒ ꯑꯝ ꯈꯪꯗꯕ꯭ꯔꯥ ꯈꯪꯗꯦ
ꯅꯣꯏ ꯌꯥꯝ ꯃꯈꯥꯗ ꯃꯅꯤꯄꯨꯔ ꯃꯅꯤꯄꯨꯔꯤ ꯃꯆꯥ ꯂꯩꯕꯗꯣ ꯍꯧꯖꯤꯛ ꯂꯩꯔꯤꯕꯣ ꯂꯩ ꯂꯩ
ꯃꯣꯏꯗꯤ ꯌꯥꯝ ꯅꯨꯡꯉꯥꯏ ꯅꯨꯡꯉꯥꯏ ꯂꯩꯗ
ꯑꯣ ꯐꯩꯗ ꯑꯁ ꯃꯣꯏ ꯅꯠꯇꯦ ꯀꯄꯜ ꯅꯠꯇ꯭ꯔꯣ ꯃꯣꯏ ꯅꯤꯗꯣ ꯃꯅꯤ ꯑꯣ ꯑꯣ ꯐꯩ ꯐꯩꯗ ꯑꯁ ꯗꯦꯜꯂꯤ ꯗꯦꯜꯂꯤ ꯂꯩꯕꯁꯦ ꯑꯗꯨꯃꯥꯏꯅ ꯇꯧꯔꯛꯇꯕ꯭ꯔꯥ ꯈꯪꯗꯦꯗ ꯃꯣꯏꯁꯨ
ꯈꯪꯗꯦ
ꯑꯗꯨ ꯑꯗꯨ ꯑꯗꯨꯃꯥꯏꯅ ꯇꯧꯕ ꯐꯒꯤꯔꯣ ꯃꯅꯤꯄꯨꯔꯗꯩ ꯂꯧꯕ ꯐꯒꯦꯔꯣ ꯅꯪꯗꯤ ꯈꯜꯂꯗꯤ ꯑꯁ ꯑꯩꯗꯤ ꯌꯨꯝꯗꯒꯤ ꯑꯗꯨꯝ ꯂꯧꯖꯔꯅꯤꯗ ꯍꯣꯏꯗ ꯑꯁꯦꯡꯕ ꯄꯦꯜꯂꯦ ꯑꯩ ꯁꯤꯗꯒ ꯂꯩꯔꯤ ꯅꯨꯄꯤꯁꯤꯡꯁꯦ ꯑꯣꯏꯗꯦ ꯑꯗꯨꯅ ꯐꯗꯕ ꯃꯥꯜꯂꯗ ꯑꯗꯨꯕꯨ ꯃꯁꯥ ꯃꯁꯥꯁꯨ ꯑꯣꯏꯗꯔꯦ
ꯎꯝ
ꯗꯦꯜꯂꯤꯗ ꯊꯕꯛ ꯇꯧꯔꯗꯤ ꯍꯌꯦꯡ ꯂꯧꯊꯣꯛꯄꯁꯨ ꯌꯥꯕꯖꯥꯠꯅꯤ ꯑꯗ ꯗꯗꯤꯜꯂꯤꯗ ꯂꯩ ꯍꯥꯏꯔꯒꯁꯨ ꯑꯩꯅ ꯐꯖꯅ ꯈꯪꯕ ꯃꯤ ꯑꯣꯏꯇꯥꯔꯗꯤꯀꯣ ꯑꯗꯨꯝ ꯑꯩꯒ ꯂꯣꯏꯅꯔ ꯈꯣꯠꯂ ꯂꯩꯕ ꯃꯤ ꯑꯣꯏꯔꯗꯤ ꯌꯥꯕ ꯍꯣꯢ ꯍꯣꯏ ꯑꯩ ꯅꯠꯇ꯭ꯔꯗꯤ ꯀꯥꯏ ꯁꯨꯝ ꯊꯦꯡꯅꯔ ꯈꯣꯠꯂ ꯈꯪꯅꯔꯒ ꯍꯥꯏꯗꯨꯗꯤ ꯑꯣꯏꯗꯔꯥ ꯋꯥꯅꯤ ꯇꯧꯔꯣꯏ ꯑꯁ ꯑꯗꯨꯃꯥꯏꯗꯤ ꯑꯣꯏꯔꯣꯏꯗ ꯄ꯭ꯔꯣꯕꯂꯦꯝ ꯀꯥꯏꯗꯩꯩꯏꯅꯣ ꯃꯅꯤꯄꯨꯔ ꯍꯦꯛ ꯊꯣꯛꯄ ꯍꯧꯖꯤꯛ ꯅꯨꯄꯤ ꯍꯟ ꯇꯧꯕ ꯍꯧꯔ꯭ꯗꯣꯏꯅꯦ ꯌꯥꯏ ꯌꯥꯏ ꯍꯟꯇꯤꯡ ꯍꯟꯇꯤꯡ ꯆꯜꯂꯦ ꯎꯝ ꯍꯨꯟꯇꯤꯔ ꯑꯣꯏꯔꯗꯣꯏꯅꯦ ꯍꯟꯗꯛꯇꯤ ꯑꯩ ꯁꯠꯇꯗꯤ ꯌꯥꯗ꯭ꯔꯦꯕ ꯐꯖꯅ ꯀꯥꯞꯄꯨꯍꯦ
ꯀꯥꯞꯇꯣꯏꯅꯤꯍꯦ ꯍꯟꯗꯥꯛꯇꯤ
ꯌꯨꯛꯉꯥꯒꯥ ꯂꯧꯊꯣꯛꯄ ꯌꯥꯗꯕ ꯑꯩꯈꯣꯏꯗꯣ ꯀꯥꯞꯁꯤꯜꯂꯦ ꯑꯗꯨꯝ ꯑꯗꯨꯒꯤ ꯐꯤꯕꯝꯗ
ꯑꯗꯨ ꯐꯖꯅ ꯊꯤꯗ ꯌꯥꯗꯦꯕ
ꯑꯗꯨꯅꯦ ꯌꯨꯡꯉꯥꯒꯥ ꯂꯧꯊꯣꯛ ꯌꯥꯗꯕꯤ ꯈꯨꯍꯞ ꯀꯥꯞꯁꯤꯜꯂꯨꯔꯒ ꯖꯨꯠ ꯆꯥꯗꯕ ꯑꯝꯇ ꯄꯥꯜꯂꯗꯤꯅꯤ ꯐꯖꯅ ꯌꯦꯡꯉꯒ ꯃꯔꯤ ꯃꯉꯥ ꯀꯥꯞꯄꯔꯝꯃꯣ ꯁꯤ
ꯑꯣ
ꯇꯧꯒꯦ ꯇꯧꯒꯦ ꯑꯥ ꯑꯁ ꯍꯦꯛ ꯍꯦꯛ ꯀꯞꯀꯦꯅ ꯄꯥꯎꯒꯥꯁꯦ ꯊꯥꯔꯛꯑꯣ ꯍꯦ ꯑꯗꯨꯝ ꯈꯪꯒꯅꯤ ꯀꯩꯗꯧꯔꯥꯒꯦ ꯍꯣꯏꯗꯥ ꯑꯗꯨꯒꯤ ꯑꯁ ꯑꯗꯨꯒ ꯅꯨꯄꯤꯁꯨ ꯌꯦꯡꯉ ꯀꯣꯏꯕ ꯇꯥꯕꯅꯤꯍꯦ ꯐꯖꯅ ꯃꯥꯅꯦ ꯅꯨꯄꯤ ꯀꯣꯏꯅꯤꯅ ꯁꯨꯝ ꯄꯨꯡꯀꯣꯏ ꯀꯣꯏꯁꯤꯜꯂꯗꯤ ꯕꯦꯔꯥ ꯀꯥꯅꯦꯕꯥ ꯑꯗꯨꯅꯦ ꯍꯣꯔꯦꯟ ꯄ꯭ꯔꯣꯕ꯭ꯂꯦꯝ ꯂꯥꯛꯑꯗꯤ ꯑꯁ ꯑꯗꯨꯏꯁꯨ ꯃꯊꯥ ꯁꯥꯗꯣꯏꯅꯤ ꯑꯗꯨꯅꯦ ꯍꯥꯏꯁꯦ ꯑꯉꯥꯎꯕꯤ ꯑꯣꯏ ꯂꯩꯔꯝꯃꯗꯤ ꯂꯣꯏꯔꯦ ꯑꯗꯨꯒ ꯃꯤꯅ ꯃꯤꯅ ꯀꯣꯟꯅ ꯋꯥꯔꯤ ꯂꯤꯕꯁꯨ ꯐꯖꯗꯦꯗꯅꯥ ꯐꯖꯗꯦ ꯐꯖꯗꯦ ꯃꯅꯥ ꯀꯣꯏꯔꯝꯕꯅꯤ ꯈꯣꯠꯄꯅꯤ ꯍꯥꯏ ꯂꯣꯏ ꯂꯣꯏ ꯑꯗꯨꯗꯤ ꯍꯣꯏꯅꯦ ꯑꯁ ꯑꯩꯈꯣꯏꯁꯨ ꯌꯦꯡꯕꯁꯤ ꯈꯔ ꯍꯩꯇꯔꯤꯅꯦ
ꯏꯁ
ꯍꯩꯅꯤ ꯍꯩꯅꯤ ꯂꯣꯏ ꯍꯩꯔꯥꯛꯑꯗꯣꯏꯅꯦ ꯇꯝꯔꯤ ꯍꯥꯏꯇꯥꯔꯦ ꯏꯇꯥꯎ
ꯃꯥꯟꯅꯦ ꯑꯩꯈꯣꯏꯅ ꯀꯥꯍꯦꯟꯅꯁꯤꯒꯨꯝꯕ ꯁꯞꯖꯦꯛꯁꯤꯗ ꯌꯦꯡꯖꯟꯂꯨꯗꯕꯩꯅꯩꯕ ꯑꯩꯈꯣꯏꯁꯨ ꯁꯤꯒꯨꯝꯕ ꯁꯞꯖꯦꯛꯁꯤꯗ ꯈꯤꯇꯪ ꯇꯝꯕ ꯍꯧ꯫
ꯍꯧꯖꯟꯈ꯭ꯔꯥꯗꯤ ꯑꯩꯈꯣꯏꯅ ꯍꯦꯟꯅ ꯍꯩꯗꯣꯏꯅꯤ ꯍꯣꯏꯗ ꯑꯗꯨꯕꯨꯗꯤ ꯑꯗꯨꯅꯤ꯫ ꯑꯁ ꯇꯝꯕꯁꯦ꯫ ꯈ꯭ꯔꯥ ꯄꯥꯕ ꯇꯥꯔꯦ ꯍꯩ꯫
ꯎꯝ ꯃꯨꯟꯅ ꯀꯣꯃꯥ ꯀꯩꯀꯩ ꯁꯣꯏꯍꯟꯗꯕꯤꯗ꯫
ꯗꯥꯏꯔꯦꯛ ꯍꯧꯖꯤꯛꯇꯤ ꯀꯣꯏ ꯀꯣꯏꯕꯤꯗꯣ꯫ ꯄꯨꯟꯁꯤꯒꯤ ꯑꯣꯏꯅ ꯊꯝꯕꯒꯤ꯫ ꯑꯗꯨꯒꯤ꯫ ꯑꯗꯨꯃꯥꯏ ꯇꯧꯗꯣꯏꯅꯦ꯫ ꯀꯣꯏꯕꯗꯨ‌ ꯍꯥꯏꯗꯤ ꯍꯧꯖꯤꯛ ꯑꯉꯥꯡ ꯄꯨꯔꯥ ꯀꯩꯅꯣꯖꯨ ꯅꯠꯇ꯭ꯔꯦ ꯀꯣꯂꯦꯖ ꯀꯩꯀꯥꯖꯨ ꯂꯣꯏꯁꯟꯅꯔꯛꯑꯕꯅꯤꯅ ꯀꯣ ꯈꯤꯇꯪ ꯑꯗꯨꯝ ꯃꯦꯆ꯭ꯋꯣꯔ ꯑꯣꯏꯕ ꯑꯨꯝ ꯚꯞꯇꯥꯕꯗꯨ ꯊꯥꯏꯅꯩ ꯇꯥꯏꯞꯇ ꯄꯪꯀꯣꯏ ꯀꯣꯏꯕ꯫ ꯖꯨꯋꯥꯔ꯫ ꯉꯥꯍꯥꯟꯋꯥꯏ ꯀꯩ ꯇꯧꯔꯝꯕꯗꯣ꯫ ꯍꯥ ꯍꯥ꯫
ꯑꯦ꯫
ꯍꯞꯇꯥ ꯑꯃ ꯀꯣꯏꯔꯝꯃꯦꯌꯦ ꯇꯧꯔꯝꯕꯗꯣ꯫ ꯑꯗꯨꯒꯤ ꯑꯗꯨꯒꯤ ꯃꯇꯝꯗꯤ ꯍꯦꯟꯗ꯭ꯔꯤꯗ꯫ ꯑꯗꯨ ꯃꯇꯝꯗꯨ ꯐꯥꯎꯗꯤ ꯂꯥꯟꯊꯣꯛꯈ꯭ꯔꯦ ꯂꯥꯟꯊꯣꯛ꯫ ꯈ꯭ꯔꯦ ꯑꯗꯨꯅꯤ ꯍꯧꯖꯤꯛꯇꯤ ꯈ꯭ꯔꯥ ꯌꯦꯡꯉꯦ꯫ ꯑꯩꯒꯤ ꯄꯨꯟꯁꯤꯒꯤ ꯑꯣꯏꯕ ꯌꯥꯕ꯭ꯔꯥ ꯍꯥꯏꯕꯗꯤ ꯌꯦꯡꯉꯥꯅꯤ ꯫ ꯇꯥꯟ꯫ ꯍꯣꯏꯗ꯫ ꯄꯪꯀꯣꯏ ꯀꯣꯏꯁꯟ ꯌꯥꯕ ꯅꯠꯇꯦꯕ ꯑꯗꯨꯅꯦ꯫ ꯐꯪꯅꯤꯗ ꯑꯩꯈꯣꯏ ꯀꯩꯅꯣ꯫ ꯐꯖꯥ ꯏꯁ ꯀꯩꯗꯧ ꯐꯪꯉꯣꯏꯗꯣꯏꯅꯣ ꯑꯁ ꯑꯩꯈꯣꯏꯕꯨ ꯑꯈꯣꯏ ꯅꯨꯄꯤꯗꯤ ꯌꯥꯝ ꯂꯩ ꯀꯩꯗꯧꯔꯒꯦ ꯄꯩꯒꯩ ꯐꯖꯥ ꯐꯖꯥꯕ ꯑꯗꯨꯅꯦ ꯑꯩꯈꯣꯏꯅ‌ ꯈꯟꯗꯣꯏꯅꯦ ꯉꯥꯏꯔꯦ ꯍꯧꯖꯤꯛꯇꯤ꯫ ꯍꯧꯖꯤꯛ ꯏꯁ ꯀꯥꯏꯗꯩ ꯑꯩꯈꯣꯏ ꯅꯨꯄꯥ ꯑꯃꯃꯝꯒꯤ ꯅꯨꯄꯤ ꯑꯍꯨꯝ ꯃꯔꯤ ꯑꯍꯨꯝ ꯃꯔꯤꯅꯤ ꯊꯨꯡꯅꯗꯣꯏꯖꯦ ꯅꯨꯄꯤ ꯃꯥꯁꯤꯡ ꯌꯥꯝ ꯌꯥꯝꯃꯦ ꯍꯥꯏꯃꯤ ꯑꯣꯀꯦ꯫ ꯍꯣꯏ ꯚꯥꯏ ꯃꯇꯝ ꯇꯥꯔ ꯃꯥꯜꯂꯦ꯫ ꯑꯃꯨꯛ ꯑꯣꯀꯦ ꯑꯣꯀꯦ ꯀꯥꯏꯅꯅꯕ ꯇꯧꯔꯁꯦ꯫ ꯑꯣꯀꯦ ꯑꯣꯀꯦ꯫